ꯑꯦ
ꯇꯥꯕꯔꯣ ꯏꯌꯥꯝꯕ
ꯑꯥꯎ ꯇꯥꯏ ꯇꯥꯏ
ꯍꯜꯂꯣ
ꯑꯥ ꯇꯥꯥꯔꯦ ꯇꯥꯔꯦ
ꯑꯣ ꯀꯩꯗꯧꯕꯤꯔꯝꯃꯤ ꯀꯦ ꯏꯌꯥꯝꯕ
ꯑꯥ ꯍꯧꯖꯤꯛꯁꯦ ꯆꯥꯛ ꯇꯣꯛꯄꯒꯤ ꯁꯨꯝ ꯉꯥꯏꯍꯥꯛ ꯄꯣꯊꯥꯔꯝꯕꯅꯦ ꯍꯥꯏꯇꯥꯔꯦꯅꯦ
ꯎꯝ ꯀꯩ ꯃꯊꯦꯟ ꯇꯧꯕꯤꯔꯒꯦ
ꯑ ꯉꯁꯤꯁꯦ ꯄꯥꯟꯒ ꯊꯥꯡꯖꯤꯟꯒ ꯏꯔꯣꯟꯕ ꯇꯧꯔꯦ ꯇꯧꯕꯗꯤ
ꯑꯁ ꯀꯥꯂꯦꯟꯒ ꯑꯣꯏꯕꯁꯤꯕꯨ ꯀꯩꯀꯩ ꯃꯊꯦꯜꯅꯒ ꯍꯥꯎꯔꯤꯒꯦ ꯏꯌꯥꯝꯕ
ꯑꯁ ꯀꯥꯂꯦꯟꯁꯦ ꯍꯧꯖꯤꯛꯁꯦ ꯀꯥꯡꯁꯣꯏꯒꯨꯝꯕꯅ ꯏꯍꯥꯎ ꯍꯥꯎꯔꯦ ꯑꯁꯤꯟꯕ ꯒꯨꯝ ꯕ ꯀꯥꯡꯁꯣꯏ ꯑꯗꯨꯗꯒꯤ ꯑ ꯁꯤꯡꯖꯨꯒꯨꯝꯕ
ꯎꯝ
ꯑꯗꯨꯒꯨꯝꯕꯅ ꯈꯔ ꯑꯗꯨꯝ ꯍꯥꯏꯗꯤ ꯆꯥꯛꯁꯦ ꯆꯪꯉꯦ ꯍꯥꯏꯇꯥꯔꯦꯅꯦ
ꯎꯝ
ꯑꯗꯨ ꯅꯠꯇ꯭ꯔꯗꯤ ꯑꯁ ꯀꯩꯅꯣꯒ ꯊꯥꯎ ꯊꯨꯝ ꯌꯥꯎꯕꯣꯠꯁꯤꯗꯤ ꯍꯥꯏꯗꯤ ꯌꯥꯝ ꯈꯔ ꯌꯥꯎꯔꯁꯨ ꯌꯥꯝ ꯀꯟꯅ ꯌꯥꯝꯕ ꯄꯣꯠꯁꯤꯗꯤ ꯍꯥꯎꯇꯦꯕ
ꯎꯝ ꯍꯣꯏ
ꯀꯩꯗꯧꯔꯝꯃꯤꯅꯣ ꯅꯪꯗꯤ
ꯑꯁ ꯀꯔꯤ ꯈꯪꯅ ꯈꯥꯏꯅꯤ ꯀꯩꯅꯣ ꯇꯧꯕꯅꯤꯅ ꯍꯧꯖꯤꯛꯇꯤ ꯏꯖꯥꯡ ꯅꯨꯄꯤꯁꯤꯁꯨ ꯇꯨꯝꯕ ꯃꯅꯥ ꯃꯁꯤꯡ ꯆꯥꯕ ꯈꯣꯠꯄ ꯀꯩꯅꯣꯒꯤꯅ ꯅꯨꯡꯉꯥꯏꯔꯦ ꯅꯠꯇ꯭ꯔꯦ ꯑꯌꯥꯝꯕ
ꯃꯥꯅꯦ ꯃꯥꯅꯦ
ꯊꯥꯎ ꯅꯨꯡ ꯆꯥꯕ ꯈꯣꯠꯄꯁꯤꯗꯤ ꯑꯃꯨꯛ ꯀꯔꯤ ꯍꯥꯏꯅꯤ ꯑꯩꯗꯤ ꯍꯛꯆꯥꯡꯗꯁꯨ ꯐꯠꯇꯕꯁꯨ ꯑꯣꯏꯔꯦ
ꯎꯝ ꯁꯥꯒꯠꯂꯛꯄꯅꯤꯅ ꯆꯥꯕ ꯇꯨꯝꯗꯕ ꯑꯗꯨꯗꯒꯤ ꯑꯗꯨꯒꯨꯝꯕ ꯈꯔ ꯄ꯭ꯔꯣꯕ꯭ꯂꯦꯝ ꯈꯔ ꯊꯦꯡꯅꯩ ꯍꯥꯏꯇꯥꯔꯦ
ꯎꯝ ꯃꯅꯥ ꯃꯁꯤꯡ ꯆꯥꯕꯁꯤꯅ ꯁꯥꯁꯨ ꯍꯛꯆꯥꯡꯁꯨ ꯅꯨꯡꯉꯥꯏꯔꯦ ꯐꯁꯨ ꯐꯔꯦ ꯃꯅꯥ ꯃꯁꯤꯡ ꯍꯥꯏꯔꯒ ꯍꯧꯖꯤꯛꯇꯤ ꯑ ꯌꯦꯡꯉꯨ ꯍꯤꯡꯒꯣꯜ ꯄꯣꯠ ꯄꯥꯜꯂ ꯍꯦꯠꯄ ꯆꯥꯕꯁꯨ ꯅꯨꯡꯉꯥꯏꯇꯦ ꯑꯩꯈꯣꯏꯒꯤ ꯐ꯭ꯔꯦꯁꯁꯨ ꯑꯣꯏꯔꯦ ꯅꯠꯇ꯭ꯔ ꯏꯌꯥꯝꯕ
ꯃꯥꯅꯦ ꯃꯥꯅꯦ
ꯍꯤꯡꯒꯣꯜ ꯍꯪꯒꯣꯜꯁꯨ ꯂꯩꯕꯅꯤ ꯑꯗꯨꯝ ꯀꯔꯤ ꯍꯥꯏꯅꯤ ꯃꯅꯥ ꯃꯁꯤꯡ ꯑꯗꯨꯝ ꯊꯥꯔꯝꯒꯅꯤ
ꯑꯥ ꯑꯥ ꯑꯗꯨꯝ ꯈꯔꯗꯤ ꯑꯗꯨꯝ ꯆꯥꯏ ꯍꯥꯏꯇꯥꯔꯦ ꯃꯅꯜ ꯈꯔ ꯊꯥꯔꯒ ꯑꯗꯨꯝ ꯍꯥꯏꯗꯤ ꯏꯪꯒꯣꯟꯜꯗꯒꯤ ꯐꯪꯕꯗꯨꯗ ꯑꯗꯨꯝ ꯑꯗꯨꯒꯨꯝꯕ ꯑꯩꯅ ꯆꯥꯔꯦ ꯑꯌꯥꯝꯕ ꯃꯥꯔꯀꯦꯠꯀꯤ ꯑꯣꯏꯕ ꯄꯣꯠꯁꯦ ꯈꯔ ꯆꯥꯗꯦ
ꯑꯗꯨꯗꯒꯤ ꯃꯅꯥ ꯃꯁꯤꯡ ꯂꯩꯕꯗꯁꯨ ꯄꯩꯁꯥ ꯌꯥꯝ ꯆꯪꯕꯅꯤ ꯑꯗꯨ ꯏꯌꯥꯝꯕ ꯍꯣꯏꯗꯤ ꯊꯥꯔꯝꯅꯤꯅ ꯂꯣꯏꯔꯁꯨ ꯃꯇꯝ ꯃꯇꯝꯒꯤ ꯇꯤꯜꯍꯧ ꯑꯗꯨꯗꯒꯤ ꯆꯅꯝꯗ ꯑꯣꯏꯁꯨ ꯊꯥꯔꯒ ꯑꯗꯨꯗꯒꯤ ꯑꯗꯨꯝ ꯆꯥꯔꯝꯃꯅꯤ
ꯑꯥ
ꯑꯗꯨꯅ ꯀꯔꯤ ꯍꯥꯏꯅꯤ ꯎꯝ ꯀꯩꯅꯣꯗꯁꯨ ꯑꯗꯨꯝ ꯍꯥꯏꯗꯤ ꯂꯩꯕ ꯈꯣꯠꯄꯒꯤ ꯄꯩꯁꯥꯒꯤ ꯑꯣꯏꯔꯒꯁꯨ ꯑꯗꯨꯝ ꯍꯥꯏꯗꯤ ꯐꯔꯝꯃꯅꯤꯕ ꯈꯤꯇꯪꯗꯤ ꯁꯦꯚ ꯑꯣꯏꯔꯝꯒꯅꯤꯕ
ꯑꯪ ꯈꯔꯕꯨꯗꯤ ꯁꯦꯞ ꯑꯣꯏꯔꯦ ꯁꯤꯃꯗꯤ
ꯎꯝ ꯑꯗꯨꯅꯤ ꯑꯗꯨ ꯐꯩꯌꯦ ꯑꯗꯨꯃꯥꯏꯅ ꯊꯥꯄꯗ ꯇꯧꯏꯗꯣ ꯈꯣꯏꯗꯤ ꯑꯁ ꯂꯩꯔꯒ ꯆꯥꯕꯗ ꯕꯟ ꯅꯨꯡꯒ ꯇꯧꯕꯒꯤ ꯄꯣꯠ ꯅꯨꯡꯒ ꯇꯥꯡꯕꯅꯦꯀꯣ
ꯑꯥ
ꯑꯗꯨꯗꯒꯤ ꯀꯔꯤ ꯍꯥꯏꯅꯤ ꯑꯩꯈꯣꯏꯒꯤ ꯂꯩꯕ ꯈꯣꯠꯄꯗꯨꯁꯨ ꯑꯃꯨꯛ ꯑ ꯐꯪꯉꯤꯒ ꯐꯪꯗꯦꯒ ꯀꯣ
ꯃꯥꯅꯦ ꯃꯥꯅꯦ ꯑꯩꯗꯤ ꯃꯥꯔꯀꯦꯠꯇ ꯌꯣꯟꯕ ꯄꯣꯠꯁꯦ ꯑꯩ ꯀꯨꯏꯅ ꯊꯝꯕꯗꯤ ꯌꯥꯔꯝꯃꯣꯏꯗ ꯃꯣꯏ
ꯌꯥꯗꯦ ꯌꯥꯗꯦ ꯌꯥꯗꯦ ꯀꯨꯏꯅ ꯊꯝꯕꯁꯨ ꯌꯥꯗꯦ
ꯎꯝ ꯍꯥꯏꯗꯤ ꯑ ꯃꯣꯏꯒꯤ ꯑꯗꯨꯝ ꯍꯥꯏꯗꯤ ꯍꯤꯗꯥꯛ ꯂꯥꯡꯊꯛ ꯈ꯭ꯔ ꯆꯥꯏꯕ ꯈꯣꯠꯄ ꯇꯧꯕꯅꯤꯅ
ꯎꯝ ꯄꯠꯁꯜꯂꯛꯄ ꯑꯗꯨꯗꯒꯤ ꯀꯩꯅꯣ ꯇꯧꯔꯛꯄꯅ ꯍꯥꯜꯂꯦꯕ
ꯃꯥꯅꯦ ꯃꯥꯅꯦ
ꯌꯥꯗꯦꯕ ꯑꯗꯨꯅ ꯀꯔꯤ ꯍꯥꯏꯅꯤ ꯑꯈꯣꯏꯅ ꯌꯥꯔꯤꯈꯩꯗꯤ ꯂꯩꯗꯕꯤ ꯏꯌꯥꯝꯕ ꯑꯗꯨꯃꯥꯏꯅ ꯊꯥꯔꯒꯆ ꯆꯥꯅꯤꯡꯕ ꯃꯇꯝꯗ ꯍꯦꯛꯑꯅꯤ ꯍꯤꯡꯒꯣꯜꯗꯒꯤ
ꯑ ꯃꯥꯅꯦ
ꯑꯗꯨꯅ ꯐ꯭ꯔꯦꯁ ꯑꯣꯏꯅ ꯄꯠꯁꯨ ꯄꯠꯇꯥꯔꯦ ꯗꯨꯝ ꯊꯥꯔ ꯊꯝꯕꯗꯨꯗꯤ ꯑꯗꯨꯅ ꯊꯤꯅ ꯐꯔꯦꯕ ꯏꯌꯥꯝꯕ ꯍꯣꯏꯒꯤꯗꯨꯅ ꯈꯣꯏꯒꯤꯗꯤ ꯏꯝꯐꯥꯜ ꯀꯩꯅꯣꯗꯒ ꯂꯩꯔꯨ ꯃꯌꯣꯟꯗꯒ ꯂꯩꯔꯨꯕꯅꯤꯅ ꯕꯖꯥꯔꯗ ꯉꯟꯇꯥ ꯊꯣꯛꯑꯒ ꯏꯟꯁꯥꯡ ꯅꯥꯄꯤ ꯂꯩꯅꯕ ꯍꯣꯠꯅꯕ ꯑꯗꯨꯅꯤ ꯇꯧꯔꯤꯁꯦ ꯄꯩꯁꯥ ꯐꯪꯉꯦ ꯐꯪꯉꯦ ꯑꯌꯨꯛꯇꯗꯤ ꯈꯔ ꯑꯗꯣꯝꯗꯒꯤ ꯈꯨꯡꯒꯪꯗꯒꯤ ꯄꯨꯈꯠꯂꯛꯄ ꯑꯗꯨ ꯑꯗꯒꯤ ꯑꯩꯈꯣꯏꯒꯤ ꯂꯂꯣꯟꯕꯤꯅ ꯌꯣꯟꯕ ꯂꯥꯛꯄꯗꯣ
ꯃꯥꯟ ꯎꯝ
ꯑꯗꯨꯒꯨꯝꯕꯗꯣ ꯃꯔꯨꯑꯣꯏꯅ ꯍꯥꯏꯗꯤ ꯈꯔ ꯍꯦꯛꯑ ꯈꯔꯗꯤ ꯂꯩꯔꯒꯀꯣ ꯃꯣꯏꯅ ꯉꯟꯅ ꯍꯦꯛꯑꯒ ꯄꯨꯔꯛꯄꯗꯣ
ꯑꯥ
ꯑꯗꯨꯅ ꯏꯟꯖꯥꯡ ꯅꯥꯄꯤꯁꯨ ꯈꯔ ꯍꯣꯡꯉꯦ
ꯑꯣ ꯑꯗꯣ ꯈꯔꯍꯦꯛ ꯊꯦꯡꯗꯈ꯭ꯔꯒꯗꯤ
ꯊꯦꯡꯗꯈ꯭ꯔꯒꯗꯤ
ꯑꯗꯨꯅ ꯑꯈꯨꯏꯕꯒꯨꯝꯕ ꯈꯔ ꯑꯗꯨꯝ ꯐꯪꯉꯦꯕ
ꯐꯪꯉꯦ ꯐꯪꯉꯦ ꯃꯌꯥꯝ ꯍꯥꯏꯗꯤ ꯃꯌꯥꯝꯖꯦ ꯑꯗꯨꯒꯤ ꯂꯩꯅꯕ ꯍꯣꯠꯅꯕꯗꯣ ꯀꯣ
ꯑꯥ
ꯀꯨꯝꯍꯩ ꯑꯃꯅꯤ ꯑꯌꯨꯛ ꯇꯥꯁꯤꯗ ꯋꯥꯀꯤꯡ ꯂꯥꯛꯅꯕ ꯃꯌꯥꯝ ꯑꯃ ꯀꯔꯤ ꯍꯥꯏꯅꯤ ꯑꯗꯩ ꯑꯄꯨꯝ ꯗ ꯍꯦꯛ ꯐꯪꯍꯧꯅꯕ ꯍꯥꯏꯅꯀꯣ
ꯑꯥ
ꯑꯗꯨꯅꯤ ꯑꯗꯣ ꯍꯧꯖꯤꯛꯇꯤ ꯑꯁ ꯀꯤꯔꯦꯅꯦ ꯏꯌꯥꯝꯕ ꯃꯅꯥ ꯃꯁꯤꯡ ꯍꯥꯏꯖꯕ ꯋꯥꯅꯦ ꯍꯥꯞꯄꯤꯕ ꯍꯥꯔ ꯅꯨꯡ
ꯑꯣ
ꯀꯩꯅꯣ ꯃꯌꯥꯝꯁꯦ ꯆꯥꯕꯗꯀꯣ ꯍꯛꯆꯥꯡꯒ ꯐꯗꯧ ꯃꯥꯟꯗꯦꯕ ꯇꯧꯔꯤꯁꯦ ꯑꯗꯨꯅ ꯈꯣꯏꯒꯤ ꯃꯅꯥ ꯃꯁꯤꯡꯁꯦ ꯂꯩꯕ ꯃꯇꯝꯗ ꯑꯩꯈꯣꯏꯒꯤ ꯇꯤꯜꯅꯤꯡꯒꯨꯝꯕ ꯈꯔ ꯆꯥꯕ ꯂꯩꯗꯅ ꯇꯤꯟ ꯆꯥꯕ ꯑꯣꯏꯔꯒꯗꯤ ꯍꯥꯏꯗꯤ ꯃꯣꯏꯒꯤ ꯍꯤꯗꯥꯛ ꯂꯥꯡꯊꯛꯇꯣ ꯀꯥꯞꯇꯕ ꯈꯣꯠꯇꯕ ꯑꯣꯏꯔꯝꯒꯅꯦꯕ
ꯑꯥ
ꯑꯗꯨꯒꯨꯝꯕ ꯑꯣꯏꯅ ꯊꯤꯔꯒ ꯂꯩꯕꯒ ꯂꯩꯅꯕ ꯍꯣꯅꯩ ꯍꯥꯏꯕꯅꯤ ꯑꯩꯈꯣꯏꯗꯤ
ꯍꯥꯏꯗꯤ ꯈꯔ ꯐꯖꯕ ꯃꯑꯣꯡ ꯇꯥꯕ ꯈꯣꯠꯄꯁꯤꯗꯤ ꯍꯦꯛꯇ ꯍꯤꯗꯥꯛ ꯀꯥꯞꯄꯝꯅꯦꯕ
ꯀꯥꯄꯝꯃꯤ ꯀꯥꯄꯝꯃꯤ
ꯑꯗꯨꯅ ꯌꯣꯂꯛ ꯏꯉꯩꯗ ꯇꯣꯑꯣ ꯀꯔꯤ ꯍꯥꯏꯅꯤ ꯍꯤꯗꯥꯛ ꯀꯥꯞꯄꯤ ꯀꯥꯞꯇꯦ ꯑꯗꯨꯗꯤ ꯑꯗꯨꯗꯤ ꯃꯌꯥꯝ ꯃꯔꯛꯇꯤ ꯌꯣꯟꯕꯅꯤꯅ ꯈꯟꯗꯣꯛꯄꯗꯣ ꯈꯤꯇꯪ ꯋꯥꯏꯗꯅ
ꯃꯥꯅꯦ
ꯐꯖꯕ ꯃꯔꯛꯇꯨꯗ ꯏꯤꯔꯥꯡꯗ ꯀꯥꯞꯇꯕꯁꯨ ꯌꯥꯎꯔꯝꯕ ꯌꯥꯏꯑꯕ
ꯑꯥ ꯌꯥꯎꯔꯝꯗꯣꯏꯅꯦ ꯈꯔꯕꯨꯗꯤꯗꯣ ꯑꯩꯗꯤ ꯑꯌꯥꯝꯕꯅ ꯀꯥꯞꯄꯒꯤ ꯋꯥꯈꯜ ꯂꯣꯟꯗ ꯂꯩꯈ꯭ꯔꯕꯅꯤꯅ
ꯎꯝ ꯍꯧꯖꯤꯛꯁꯤꯕꯨ ꯏꯌꯥꯝꯕꯔꯝꯒꯤ ꯍꯧꯖꯤꯛ ꯃꯇꯝꯁꯤꯒ ꯆꯥꯟꯅꯕ ꯀꯩꯀꯩ ꯏꯟꯁꯥꯡ ꯁꯤ ꯊꯥ ꯈꯣꯠꯂꯤꯒꯦ ꯀꯩꯗꯤ ꯀꯩꯀꯩ ꯆꯥ ꯃꯔꯨꯏ ꯑꯣꯏꯅ ꯊꯥꯛ ꯈꯣꯠ ꯇꯧꯔꯤꯒꯦ ꯍꯤꯡꯒꯣꯜꯗꯨꯕꯨꯣ
ꯍꯧꯖꯤꯛꯁꯦ ꯑꯗꯨꯝ ꯍꯥꯏꯗꯤ ꯁꯧꯒ꯭ꯔꯤ ꯍꯥꯏꯗꯤ ꯃꯇꯝꯁꯤꯒ ꯆꯥꯟꯅꯕ ꯍꯥꯏꯔꯗꯤꯀꯣ ꯆꯒꯨꯜꯒꯨꯝꯕ ꯑꯗꯨꯗꯒꯤ ꯍꯋꯥꯏ ꯍꯋꯥꯏ ꯃꯔꯨ ꯆꯥꯕꯤ ꯃꯀꯨ ꯆꯥꯕꯤ ꯍꯋꯥꯏ ꯄꯣꯡ ꯍꯋꯥꯏꯒꯨꯝꯕ
ꯎꯝ
ꯑꯗꯨꯗꯒꯤ ꯑꯩꯈꯣꯏꯒꯤ ꯈꯥꯃꯦꯟ
ꯎꯝ
ꯁꯨꯝꯕꯁꯦ ꯑꯗꯨꯝ ꯍꯥꯏꯗꯤ ꯃꯇꯝ ꯁꯤꯖꯟꯁꯤꯒꯤ ꯑꯣꯏꯅ
ꯃꯥꯅꯦ ꯃꯥꯅꯦ
ꯑꯗꯨꯝꯕ ꯈꯔ ꯂꯩ
ꯎꯝ ꯆꯝꯊꯣꯡ ꯆꯥꯕꯁꯤꯁꯨ ꯌꯥꯝꯌꯥꯝꯕ ꯉꯥ ꯀꯪꯕꯒꯨꯝꯕ ꯀꯩꯒꯨꯝꯕ ꯈꯔ ꯊꯥꯗꯤ ꯍꯥꯎꯏꯀꯣ
ꯑ ꯑꯥ ꯌꯥꯎꯗꯗꯤ
ꯅꯠꯇꯕꯁꯤꯗꯗꯤ ꯎꯝ ꯑꯗꯨꯃꯥꯏꯅ ꯍꯣꯏ ꯍꯥꯎꯗꯦꯕ ꯉꯥ ꯌꯥꯎꯗꯦ ꯑꯗꯨꯅ ꯉꯥ ꯅꯅꯨꯡꯃ ꯋꯥꯠꯄ ꯌꯥꯗꯕꯀꯣ ꯆꯝꯊꯣꯡ ꯑꯃ ꯆꯥꯒꯦ ꯍꯥꯏꯔꯒꯗꯤ
ꯃꯥꯅꯦ ꯃꯥꯅꯦ
ꯑꯗꯨꯝꯕ ꯑꯩ ꯍꯥꯏꯔꯕꯗꯤ ꯊꯋꯥ ꯉꯧꯕꯅ ꯑꯗꯨꯝ ꯐꯩ
ꯑꯥ
ꯑꯉꯕꯗꯗꯤ ꯑꯗꯨꯝꯗꯤ ꯄ꯭ꯔꯣꯕ꯭ꯂꯦꯝꯗꯣ ꯑꯗꯨꯝ ꯂꯩꯇ꯭ꯔꯦ
ꯂꯩꯇꯔꯦ ꯂꯩꯇ꯭ꯔꯦ ꯍꯥꯏꯗꯤ ꯀꯥꯡꯁꯣꯏꯒꯨꯝꯕ ꯑꯗꯨ ꯏꯔꯣꯏ ꯈꯣꯠꯍꯟꯕꯗꯗꯤ ꯑꯉꯥ ꯌꯥꯎꯗ꯭ꯔꯗꯤ ꯌꯥꯗꯦꯕ
ꯌꯥꯗꯦ ꯌꯥꯗꯦ ꯃꯄꯣꯠꯇꯣ ꯆꯥꯅꯔꯤꯗꯨꯒ ꯍꯥꯏꯗꯤ ꯆꯥꯅꯅ ꯊꯣꯡꯉꯤꯗꯨꯒ ꯑꯉꯥꯡꯗꯨꯒ ꯆꯥꯟꯅꯗ꯭ꯔꯒ ꯀ ꯑꯗꯨꯝ ꯀꯔꯤ ꯍꯥꯏꯅꯤ ꯊꯣꯡꯗꯗꯤ ꯑꯗꯨꯝ ꯑꯩꯈꯣꯏ ꯐꯨꯠꯄꯒꯤ ꯇꯥꯏꯞꯅꯦꯕ ꯆꯝꯐꯨꯠꯀꯤ ꯃꯑꯣꯡꯅꯦꯕ
ꯃꯥꯅꯦ ꯃꯥꯅꯦ
ꯍꯧꯗꯣꯏꯁꯦ ꯑꯗꯨꯅ ꯈꯔ ꯍꯥꯎꯅꯕ ꯉꯥ ꯌꯥꯎꯗ꯭ꯔꯒꯅ ꯃꯦꯠ ꯄꯨꯣꯛ ꯈꯣꯠꯄꯅꯤ ꯈꯪꯗꯦ ꯉꯥꯔꯤ ꯇꯧꯔꯒꯀꯣ ꯇꯧꯔꯒ ꯆꯥꯕꯗꯨꯅ ꯍꯛꯆꯥꯡꯁꯨ ꯅꯨꯡꯉꯥꯏꯔꯦ ꯍꯛꯆꯥꯡꯕꯁꯨ ꯐꯔꯦ ꯃꯆꯤ ꯑꯣꯏꯕ ꯑꯗꯩꯗꯤ ꯀꯩꯅꯣ ꯑꯣꯏꯅꯁꯨ ꯆꯥꯔꯃꯤꯅꯀꯣ
ꯃꯥꯅꯦ
ꯅꯠꯇꯕ ꯍꯧꯖꯤꯛꯇꯤ ꯁꯥ ꯉꯥ ꯆꯥꯕꯒꯤ ꯆꯥꯡꯁꯨ ꯌꯥꯝ ꯍꯦꯟꯀꯠꯅꯔꯦ ꯕꯣꯏꯂꯔ ꯊꯧꯅꯔꯛꯄꯗꯒꯤ ꯕꯣꯏꯂꯔꯒꯨꯝꯕꯁꯤꯗꯤ ꯍꯣꯡꯉꯝꯃꯤꯅꯤꯀꯣ
ꯃꯥꯅꯦ ꯍꯥꯏꯗꯤ ꯍꯧꯖꯤꯛ ꯀꯃꯟ ꯑꯣꯏꯅ ꯇꯧꯔꯤꯁꯦ ꯕꯣꯏꯂꯔꯁꯤꯗꯤ ꯃꯐꯝ ꯈꯨꯗꯤꯡꯃꯛ ꯑꯥ ꯃꯐꯝ ꯈꯨꯗꯤꯡꯃꯛꯇ ꯐꯪꯉꯅꯕꯅꯤꯅ
ꯃꯐꯝ ꯈꯨꯗꯤꯡꯃꯛꯇ ꯐꯪꯉꯃꯤꯅ ꯑꯩ ꯂꯩꯀꯥꯏ ꯅꯨꯡꯉꯥꯏ ꯑꯣꯏꯔꯣ ꯑꯩꯈꯣꯏ ꯁ꯭ꯋꯥꯏꯗꯅ ꯑꯃꯨꯛ ꯍꯣꯡꯉꯤꯅꯤ ꯑꯗꯨꯅ ꯅꯣꯡꯃꯒꯤ ꯄꯋꯥ ꯑꯃꯇꯪ ꯑꯣꯏꯔꯁꯨ ꯀꯦꯖꯤ ꯇꯪꯈꯥꯏ ꯑꯃꯇ ꯑꯣꯏꯔꯁꯨ ꯀꯣ ꯂꯩꯔꯒ ꯏꯚꯟ ꯊꯥꯎꯗꯨ ꯇꯣꯏꯅ ꯆꯥꯁꯤꯜꯂꯛꯔꯒꯗꯤ ꯆꯝꯐꯨꯠ ꯐꯨꯠꯂ ꯈꯣꯠꯂꯒ ꯆꯥꯕ ꯃꯇꯥꯡꯁꯨ ꯌꯥꯎꯋꯦ
ꯥꯟꯦꯅꯦ
ꯍꯛꯆꯥꯡꯗꯗꯤ ꯊꯥꯎ ꯉꯔ ꯈꯣꯠꯂꯒ ꯆꯥꯕꯗꯨꯅ ꯕꯣꯏꯂꯔꯁꯤꯁꯨ ꯐꯠꯇꯕ ꯆꯤꯟꯖꯥꯛ ꯑꯣꯏꯔꯕꯅꯤꯅ ꯁꯨꯝ ꯆꯥꯁꯤꯜꯂꯛꯑꯒꯗꯤ ꯐꯠꯇꯕꯅꯤꯅ ꯈꯜ ꯂꯩꯔꯒꯗꯤ ꯑꯩꯈꯣꯏꯗꯁꯨ ꯍꯥꯏꯗꯤ ꯍꯛꯆꯥꯡꯗꯨꯁꯨ ꯆꯥꯅꯤꯡꯉꯛꯇꯕꯗꯨꯁꯨꯣꯏ ꯑꯣꯏꯅ ꯆꯠꯁꯤꯜꯂꯒꯗꯤꯗꯨꯁꯨ ꯑꯣꯏꯔꯦ
ꯃꯥꯅ ꯑꯩꯗꯤ ꯃꯁꯂꯥ ꯑꯗꯨꯗꯒꯤ ꯑꯍꯥꯎꯕ ꯊꯣꯡꯉꯕꯅꯤꯅ ꯃꯁꯂꯥ ꯈꯔ ꯌꯥꯝꯖꯜꯂꯅꯤ
ꯌꯥꯝꯁꯤꯜꯂꯅꯤ ꯑꯗꯨꯅ ꯎꯝ ꯎꯝ ꯎꯝ ꯎꯝ ꯄꯨꯛꯇꯁꯨ ꯅꯨꯡꯉꯥꯏꯇ꯭ꯔꯦ ꯑꯗꯨꯗꯒꯤ ꯈꯜꯂꯔꯒ ꯄꯤ ꯐꯤ ꯋꯥꯡꯕ ꯈꯣꯠꯄꯒꯤ ꯑꯗꯨꯝꯕꯒꯤ ꯄ꯭ꯔꯣꯕ꯭ꯂꯦꯝꯁꯨ ꯌꯥꯝ ꯊꯦꯡꯅꯩ ꯑꯗꯨꯗꯒꯤ ꯏꯁꯥ ꯅꯣꯏꯈꯠꯂꯛꯄꯁꯦ
ꯃꯥꯅꯦ
ꯁꯤꯒꯤꯁꯨ ꯄ꯭ꯔꯣꯕ꯭ꯂꯦꯝ ꯑꯃ ꯑꯣꯏꯔꯦꯕ ꯑꯗꯨꯅ ꯑꯩꯈꯣꯏꯁꯨ ꯍꯥꯏꯗꯤ ꯑꯗꯨꯝꯕ ꯆꯥꯕꯁꯦ ꯑꯩꯈꯣꯏꯁꯨ ꯍꯥꯏꯖꯕꯅꯤ ꯑꯇꯣꯞꯄꯉꯩ ꯆꯥꯕ ꯈꯣꯠꯄ ꯑꯦꯛꯁꯔꯁꯥꯏꯁꯀꯨꯝꯕ ꯀꯠꯇꯣꯏꯅ ꯇꯧꯕ ꯁꯥꯟꯅꯕꯕꯤꯗꯨ ꯑꯣꯏꯗꯤ ꯐꯕ
ꯃꯥꯅꯦ ꯑꯩꯗꯤ ꯈꯔ ꯅꯣꯡꯃꯒꯤ ꯍꯨꯃꯥꯡ ꯇꯕꯨꯗꯤ
ꯇꯥꯍꯟꯕ ꯃꯤꯗꯗꯤ ꯀꯥꯏꯗꯦꯕ ꯅꯠꯇꯕꯁꯤꯗꯗꯤ ꯀꯔꯤ ꯍꯥꯏꯅꯤ ꯆꯥꯔꯤꯕꯁꯤꯅ ꯆꯤꯟꯖꯥꯛꯇꯨꯅ ꯍꯥꯏꯗꯤ ꯑꯩꯈꯣꯏꯗ ꯀꯥꯟꯅꯗꯗꯕ ꯄꯣꯠꯇꯨ ꯑꯣꯏꯍꯜꯂꯦꯕ ꯀꯥꯟ ꯗꯄꯣ ꯇ ꯇ ꯍꯣꯏ ꯆꯤꯝꯕꯥꯟ ꯊꯣꯡꯗꯒ ꯍꯥꯎꯔꯒ ꯄꯨꯨꯡꯗ ꯀꯔꯤꯝ ꯀꯥꯟꯅꯗꯕꯗꯤ ꯀꯩꯗꯧꯅꯅꯤ ꯀꯥꯟꯅ ꯅꯠꯇꯦꯕ ꯑꯗꯨꯗꯤ ꯁꯤ ꯃꯥ ꯊꯣꯡꯅꯗꯤ ꯌꯥꯝ ꯍꯥꯎꯋꯦ
ꯃꯅꯨꯡ ꯌꯧꯈ꯭ꯔꯀꯥꯟꯗꯗꯤ ꯑꯩꯈꯣꯏꯗꯗꯤ ꯑꯃꯥꯡꯕ ꯑꯣꯏꯗꯣꯏꯅꯦꯕ ꯑꯃꯨꯛ
ꯑꯣꯏꯗꯣꯏꯅꯦ ꯑꯣꯏꯗꯣꯏꯅꯦ ꯀꯌꯥ ꯏꯟꯖꯥꯡ ꯅꯥꯄꯤ ꯊꯥꯏꯑꯕꯨ ꯌꯣꯟꯕ ꯈꯣꯠꯄ ꯇꯧꯕ꯭ꯔꯣ ꯅꯠꯇ꯭ꯔꯒ ꯌꯨꯝꯒꯤ ꯀꯣꯟꯅꯅꯕ ꯑꯗꯨꯝ ꯇꯧꯕ꯭ꯔꯣ ꯀꯃꯥꯏꯅ ꯇꯧꯕ
ꯑꯁ ꯑꯟꯖꯥꯛꯅ ꯄꯤꯁꯤꯗꯦ ꯑꯩꯣꯏ ꯌꯣꯟꯕꯒꯤꯗꯤ ꯀꯩꯅꯣ ꯇꯧꯗ꯭ꯔꯦꯀꯣ ꯑ ꯑꯩꯈꯣꯏꯒꯤ ꯆꯥꯅꯅꯕ ꯍꯥꯏꯇꯥꯔꯦꯅꯦ ꯌꯨꯝꯒꯤ ꯑꯣꯏꯅ
ꯎꯝ
ꯑꯗꯨꯃꯥꯏꯅ ꯑꯣꯏꯅ ꯇꯧꯔꯦ ꯇꯧꯕꯅꯦ
ꯑꯁ ꯐꯩ ꯑꯗꯨꯅ ꯐꯩ ꯌꯨꯝꯒꯤꯁꯨ ꯄꯩꯁꯥ ꯌꯥꯝ ꯆꯪꯕꯅꯤ ꯂꯩꯕ ꯈꯣꯠꯄ ꯍꯥꯏ ꯑꯗꯣ ꯑꯗꯨꯅ ꯃꯤꯗ ꯌꯣꯜꯂꯨꯗ꯭ꯔꯒꯁꯨ ꯑꯗꯨ ꯆꯥꯕ ꯉꯝꯗꯕ ꯈꯣꯠꯇꯕ ꯌꯥꯎꯔꯒ ꯑꯗꯨꯝ ꯌꯣꯟꯊꯣꯛ ꯌꯥꯗꯣꯏꯅꯦꯕ ꯅ
ꯃꯥꯅꯦ ꯃꯥꯅꯦ ꯍꯟꯗꯛꯇꯤ ꯑꯩꯈꯣꯏꯒꯤ ꯎ
ꯎꯝ ꯎꯝ ꯎꯝ ꯎꯝ ꯎꯝ
ꯎ ꯃꯔꯨꯞꯇꯨ ꯈꯔ ꯊꯥꯕꯅꯦ ꯄꯥꯝꯕꯤ ꯆꯥꯃꯃꯨꯛ ꯑꯣꯏꯒꯗ꯭ꯔꯥ ꯑꯗꯣ ꯍꯟꯗꯛꯇꯤ ꯐꯖꯅ ꯂꯣꯛꯑꯦ
ꯎꯝ ꯎꯝ ꯄꯩꯁꯥ ꯌꯥꯝ ꯐꯪꯕꯅꯤ
ꯑ ꯖꯨꯟ ꯇꯔꯦꯠꯇ ꯍꯧꯖꯤꯛꯒꯤꯗꯤ ꯑꯩꯗꯤ ꯆꯍꯤ ꯑꯃꯒꯤ ꯆꯥꯅꯕꯀꯣ
ꯍ
ꯑꯗꯨꯃꯥꯏꯅ ꯂꯤꯔꯒ ꯑꯣꯏꯅ ꯊꯝꯃꯦ
ꯂꯤꯕꯁꯤꯦ ꯀꯃꯥꯏꯅ ꯂꯤꯒꯦ ꯌꯥꯝꯕꯎ ꯃꯣꯛꯁꯤꯕꯨ ꯑꯩꯈꯣꯏ ꯈꯪꯗ꯭ꯔꯤꯅꯦ ꯀꯃꯥꯏꯅ ꯇꯧꯕꯅꯣ ꯃꯤꯒ ꯌꯥꯝ ꯍꯌꯦꯡ ꯁꯅꯩꯌꯦ
ꯑꯍꯥꯟꯕꯗ ꯑꯩꯈꯣꯏ ꯑꯗꯨꯝ ꯅꯨꯡꯁꯥꯗ ꯑꯗꯨꯝ ꯍꯧꯔꯒ ꯂꯤꯔꯁꯨ ꯍꯥꯏꯕ ꯌꯥꯕꯗꯤ
ꯎꯝ
ꯑꯗꯨꯁ ꯅꯨꯡꯁꯥꯗ ꯑꯗꯨꯝ ꯐꯥꯎꯔ ꯂꯤꯕꯁꯦ ꯈꯔꯗꯤ ꯄ꯭ꯔꯣꯁꯦꯁ ꯈꯔ ꯀꯨꯏꯅ ꯆꯪꯉꯦꯕ
ꯎꯝ
ꯑꯗꯣ ꯑꯩꯈꯣꯏꯅ ꯈꯔ ꯊꯨꯅ ꯌꯥꯝ ꯊꯨꯅ ꯂꯤꯕꯁꯤ ꯌꯥꯅꯅꯕꯒꯤꯗꯃꯛꯇ ꯍꯥꯟꯅ ꯀꯩꯅꯣꯁꯦ ꯑꯩꯈꯣꯏꯒꯤ ꯐꯠ ꯐꯨꯠꯇꯣꯛꯄ ꯍꯥꯏꯇꯥꯔꯦ ꯑꯩꯅ ꯀꯨꯀꯔꯗꯒ ꯍꯥꯞꯆꯤꯜꯂꯒ ꯀꯥꯝꯊꯣꯛꯄꯒꯨꯝꯕ
ꯎꯝ
ꯑꯗꯣ ꯏꯁꯤꯡ ꯑꯁꯥꯕꯗ ꯍꯥꯏꯐꯦꯠ ꯂꯨꯞꯄꯒ ꯄꯤꯃꯜ ꯃꯁꯁꯦ ꯄꯦꯊꯍꯟꯕ ꯍꯥꯏꯇꯥꯔꯦꯅꯦ
ꯎꯝ
ꯑꯇꯦꯛꯄ ꯐ꯭ꯔꯦꯁ ꯑꯣꯏꯔꯝꯕꯗꯣ ꯈꯔ ꯄꯦꯊꯍꯜꯂꯒ ꯑꯗꯨꯗꯒꯤ ꯃꯆꯨꯝ ꯈꯔ ꯂꯩꯕꯗꯨꯗꯤ ꯑꯩꯈꯣꯏ ꯗ꯭ꯔꯥꯏ ꯇꯧꯊꯣꯛꯑꯒ ꯅꯨꯡꯁꯥꯒꯨꯝꯕꯗ ꯐꯇꯣꯛꯑꯒ ꯀꯣ
ꯎꯝ
ꯑꯗꯨꯃꯥꯏꯅ ꯀꯪꯍꯜꯂꯒ ꯑꯗꯨꯝ ꯍꯥꯏꯗꯤ ꯑꯗꯨꯝ ꯂꯤꯕ ꯍꯥꯏꯇꯥꯔꯦꯅꯦ
ꯎꯝ
ꯍꯥꯏꯗꯤ ꯃꯆꯨꯝ ꯂꯩꯔꯒꯗꯤ ꯂꯤꯕꯗ ꯂꯤꯕ ꯄꯣꯠꯁꯤꯗꯤ ꯑꯩꯈꯣꯏꯒꯤ ꯐꯪꯒꯁꯀꯨꯝꯕ ꯍꯥꯏꯗꯤ ꯁꯨꯖꯥꯛ ꯀꯥꯈꯠꯂꯛꯄ ꯈꯣꯠꯄ ꯑꯗꯨꯝ ꯌꯥꯎꯋꯤꯗꯅ
ꯌꯥꯎꯋꯦ ꯌꯥꯎꯋꯦ
ꯑꯗꯨꯅ ꯑꯩꯗꯤ ꯃꯆꯨꯝ ꯌꯥꯎꯗꯕꯤꯗ ꯊꯝꯃꯗꯤ ꯈꯔ ꯀꯨꯏꯅ ꯑꯗꯨꯝ ꯂꯤꯕꯁꯨ ꯌꯥꯏ
ꯍꯣ ꯍꯣ ꯍꯣꯏ ꯑꯁ ꯑꯗꯨ ꯐꯩ ꯑꯗꯨꯃꯥꯏꯅ ꯇꯧꯕꯗꯨꯅ ꯑꯩꯈꯣꯏ ꯒꯥ ꯗꯨꯀꯥꯟꯗꯩ ꯂꯩꯕꯗꯨꯗꯤ ꯑꯌꯥꯝꯕ ꯅꯨꯃꯤꯠ ꯍꯨꯝꯅꯤ ꯃꯔꯤꯅꯤ ꯊꯝ ꯌꯥꯗꯦ ꯄꯠꯁꯤꯜꯂꯛꯄꯅ ꯍꯥꯜꯂꯦꯕ
ꯃꯥꯅꯦ ꯃꯥꯅꯦ ꯍꯧꯖꯤꯛ ꯐ꯭ꯔꯦꯁꯁꯤꯡꯁꯤꯗꯤ ꯐꯪꯉꯤꯕ ꯄꯣꯠꯁꯤꯡꯁꯦ ꯑꯌꯥꯝꯕꯅ ꯑꯗꯨꯝ ꯅꯨꯃꯤꯠ ꯍꯨꯝꯅꯤ ꯃꯔꯤꯅꯤ ꯁꯨꯕꯗ ꯑꯗꯨꯝ ꯌꯥꯗ꯭ꯔꯦꯕ
ꯌꯥꯗꯦ ꯌꯥꯗꯦ ꯀꯩꯅꯣ ꯁꯨꯔꯛꯄꯗ ꯌꯥꯗꯦ ꯑꯗꯨꯅ ꯄꯥꯟꯕꯗ ꯍꯦꯛꯆꯔ ꯆꯥꯖꯕ ꯐ꯭ꯔꯦꯁ ꯆꯥꯒꯦ ꯍꯥꯏꯔꯒꯅ
ꯎ
ꯑꯗꯒꯤ ꯀꯪꯉꯒꯅ ꯑꯌꯥꯝꯕꯅ ꯍꯥꯏꯕꯗꯣ ꯑꯗꯨꯃꯥꯏꯅ ꯇꯧꯔꯁꯨ ꯌꯥꯏ ꯍꯥꯏꯗꯨꯅ ꯑꯗꯨꯒ ꯅꯠꯇꯕ ꯑꯩꯈꯣꯏꯒꯤ ꯑꯆꯥꯔꯒꯨꯝꯕ ꯁꯦꯝꯅꯕꯁꯨ ꯌꯥꯎꯋꯦ ꯑꯗꯨꯁꯨ ꯍꯥꯎꯏ ꯅꯣꯡꯃ ꯂꯩꯔ ꯆꯥꯏꯌꯦ
ꯑꯧ ꯌꯥꯎꯋꯦ ꯌꯥꯎꯋꯦ
ꯌꯥꯝ ꯍꯩꯅ ꯁꯦꯝꯃꯦ ꯀꯃꯥꯏꯅ ꯇꯧꯔꯤꯅꯣ ꯈꯪꯗꯦ ꯑꯩꯈꯣꯏ
ꯑꯗꯨꯝ ꯑꯆꯥꯔꯁꯨ ꯑꯩꯈꯣꯏꯁꯨ ꯑꯗꯨꯝ ꯃꯔꯛ ꯃꯔꯛꯇꯗꯤ ꯑꯗꯨꯝ ꯁꯦꯝꯃꯦꯕꯀꯣ ꯑꯗꯨꯗ ꯑꯩꯅ ꯑꯎ ꯃꯣꯔꯣꯛꯁꯦ ꯑꯗꯨꯝ ꯑꯩꯈꯣꯏ ꯑꯗꯨꯝ ꯇꯦꯛꯄ ꯆꯥꯅꯤꯡꯉꯦꯅ ꯑꯗꯨꯝ ꯆꯥꯔ ꯁꯦꯝꯃꯒ ꯆꯥꯕꯁꯨ ꯌꯥꯎꯋꯦ ꯎꯃꯣꯔꯣꯛꯁꯦ
ꯎꯝ
ꯁꯤꯁꯨ ꯑꯗꯨꯝ ꯍꯥꯎꯋꯦ ꯍꯧꯕꯗꯤ
ꯎꯝ
ꯑꯆꯥ ꯁꯦꯝꯃꯁꯤꯂꯣ
ꯑꯆꯥ ꯁꯦꯝꯃ ꯆꯥꯕ ꯑꯗꯨꯁꯨ ꯑꯩꯗꯤ ꯑꯗꯨꯝꯕꯅ ꯃꯍꯤ ꯃꯅꯥꯏꯗꯣ ꯈꯔ ꯌꯥꯎꯋꯤꯗꯅꯀꯣ
ꯃꯥꯅꯦ ꯃꯥꯅꯦ
ꯑꯩꯈꯣꯏꯒꯤ ꯑꯩꯗꯤ ꯑꯆꯥꯔ ꯍꯥꯏꯕꯁꯤꯃꯛꯇꯕꯨ ꯃꯌꯥꯝꯅ ꯆꯥꯅꯩꯁꯦ ꯑꯗꯨꯝ ꯍꯥꯏꯗꯤ ꯑꯃꯦꯠꯄꯒꯤ ꯇꯥꯏꯞꯇ ꯑꯣꯏꯔꯛꯀꯗꯣꯏꯅꯤꯅ ꯃꯣꯔꯣꯛꯇꯣ ꯆꯥꯛꯀ ꯆꯥꯕ ꯆꯝꯊꯣꯡꯒꯨꯝꯕ ꯇꯥꯕꯗꯗꯤ ꯌꯥꯝ ꯆꯥꯅꯩꯑꯕ ꯃꯥꯁꯦ
ꯑꯥꯖꯅꯤ ꯆꯅꯤ
ꯑꯗꯨ ꯍꯥꯎꯋꯤ ꯑꯗꯨꯃꯥꯏꯅ ꯁꯦꯝꯕꯗꯣ ꯑꯗꯨ ꯏꯌꯥꯝꯕꯩ ꯊꯥꯕꯁꯦ ꯎꯃꯨꯣꯛ ꯊꯥꯕꯁꯦ ꯀꯅꯥꯒꯨꯝꯕ ꯐꯥꯝ ꯑꯣꯏꯅ ꯇꯧꯅꯕꯁꯨ ꯑꯣꯏ ꯑꯗꯨꯒ ꯑꯩꯈꯣꯏꯒꯤ ꯀꯩ ꯀꯩꯅꯣ ꯍꯤꯡꯒꯣꯟ ꯑꯣꯏꯅ ꯇꯧꯅꯕꯁꯨ ꯌꯥꯏ ꯑꯗꯨꯒ ꯐꯥꯝꯒꯨꯝꯕꯗ ꯃꯄꯥꯥꯟ ꯃꯄꯥꯅ ꯊꯥꯅꯕꯁꯨ ꯏꯌꯥꯝꯕꯗꯤ ꯐꯥꯝ ꯂꯣ ꯍꯤꯡꯒꯣꯠꯂꯣ ꯇꯧꯋꯤꯗꯨꯕꯣ
ꯑꯩꯈꯣꯏ ꯐꯥꯔꯝꯗ ꯍꯥꯏꯗꯤ ꯄꯥꯂꯤꯗ ꯑꯗꯨꯝ ꯍꯥꯏꯗꯤ ꯄꯥꯂꯤꯁꯨ ꯀꯩꯅꯣ ꯀꯩꯅꯣꯗ ꯇꯧꯗꯅ ꯂꯝꯗꯣ ꯃꯥꯡꯗꯅꯕꯀꯣ ꯍꯥꯏꯗꯤ ꯍꯤꯡꯒꯣꯜꯁꯦ ꯍꯤꯡꯒꯣꯜꯁꯨ ꯌꯥꯝ ꯀꯟꯅ ꯆꯥꯎꯗꯕꯅꯤꯅ ꯑꯗꯨꯝ ꯄꯂꯤꯒꯨꯝꯕꯗ ꯈꯔ ꯊꯥꯔꯛꯑꯒ ꯑꯗꯨꯃꯥꯏꯅ ꯇꯧꯋꯦ ꯇꯧꯕꯁ
ꯑꯁ ꯀꯥꯅꯩ ꯌꯥꯝꯕ ꯐꯥꯝꯁꯨ ꯎꯕ
ꯑ
ꯀꯂꯤꯗꯁꯨ ꯊꯥꯖꯕꯗꯨꯅ ꯍꯥꯏꯗꯤ ꯀꯔꯤ ꯍꯥꯏꯅꯤ ꯍꯥꯏꯗꯤ ꯂꯝꯗꯨꯁꯨ ꯃꯥꯡꯍꯟꯗ꯭ꯔꯦ ꯄꯜꯂꯤꯗꯨꯒꯤ ꯑꯗꯨꯗꯒꯤ ꯐꯥꯔꯝꯗꯨꯗꯒꯤ ꯏꯁꯤꯡꯗꯨꯣ ꯀꯣꯛꯈꯠꯂꯒ ꯆꯥꯏꯔꯁꯨ ꯌꯥꯔꯦ ꯅꯠꯇ꯭ꯔꯥ
ꯃꯥꯅꯦ ꯑꯩꯗꯤ ꯈꯔ ꯌꯥꯝ ꯀꯟꯅ ꯑꯩꯗꯤ ꯁꯦꯕꯥꯗꯣ ꯆꯪꯗ꯭ꯔꯦꯕ ꯆꯪꯕꯗꯤ
ꯎꯝ